ꯍꯂꯣ ꯏꯆꯟ ꯆꯥꯛ ꯆꯥꯔꯕ
ꯆꯥꯗ꯭ꯔꯤꯌꯦ ꯑꯁ ꯅꯪ ꯆꯥꯕꯣ
ꯆꯥꯗꯔꯤꯗ
ꯑꯁ ꯋꯥꯏ ꯀꯩꯀꯥ ꯁꯤꯠꯄ ꯂꯣꯏꯗ꯭ꯔꯥ ꯉꯥꯏꯔꯤꯅꯦ ꯇꯧꯔꯤꯁꯦ ꯑꯩꯁꯨ ꯈ꯭ꯋꯥꯡ ꯅꯥꯕꯅ ꯁꯤꯒꯦ ꯇꯧꯑꯦ ꯍꯥꯏꯕ ꯉꯁꯥꯏꯗꯒꯤ
ꯆꯥꯗ꯭ꯔꯤꯌꯦ
ꯑꯈꯣꯏꯒꯤ ꯂꯩꯉꯣꯏ ꯂꯥꯛꯄꯒꯤ ꯃꯣꯏ ꯃꯌꯥꯝ ꯑꯕꯨꯡꯑꯣ ꯍꯣꯏ ꯀꯩꯀꯩ ꯇꯧꯔꯒ ꯃꯣꯏ ꯃꯌꯥꯝ ꯍꯣꯟꯖꯟꯕꯒꯤ ꯆꯤꯛꯀꯟ ꯊꯣꯡꯅꯤꯟ ꯌꯥꯝꯕꯨꯗꯤ ꯅꯠꯇꯦꯗ ꯑꯈꯣꯏ ꯕꯕꯥꯒꯤ ꯑꯈꯣꯏ ꯑꯈꯣꯏ ꯕꯥꯏ ꯃꯌꯥꯝꯕꯒꯤ
ꯎꯝ
ꯀꯣꯛꯁꯤ ꯕꯡ ꯕꯡ ꯕꯡ ꯆꯤꯛ ꯑꯦ ꯍꯥꯏꯕꯥ ꯀꯩꯕꯥ
ꯀꯩ ꯍꯥꯏꯅꯣ ꯑꯆꯥꯄꯣꯠ ꯆꯥꯗꯣꯏꯔꯥ ꯍꯥꯏꯔꯣ
ꯆꯥꯛ ꯄꯨꯜꯂꯞ ꯆꯥꯛ ꯆꯥꯖꯣꯏꯔꯕ ꯆꯥꯛ
ꯑꯥ ꯄꯨꯂꯞ ꯍꯥꯏꯁꯦ ꯄꯨꯂꯞ ꯈꯪꯗꯦ ꯃꯣꯏ ꯑꯉꯥꯡꯈꯩꯗꯤ ꯄꯨꯂꯞ ꯆꯒꯗꯔꯥ ꯈꯪꯗꯦ ꯍꯣꯔꯦꯟ ꯑꯗꯨꯝꯗꯤ ꯄꯨꯂꯞꯤ ꯆꯒꯟꯂꯦ ꯑꯗꯣ ꯈꯪꯗꯦ ꯆꯥ ꯆꯥꯗꯧꯁꯨ ꯑꯗꯨꯝ ꯃꯥꯜꯂꯦꯗ
ꯆꯥꯛꯇꯤ ꯂꯥꯝꯕꯅꯥ ꯂꯣꯏꯔꯦ ꯍꯥꯏꯕ ꯉꯁꯥꯏ ꯂꯩꯩꯅꯤ ꯆꯥꯛꯈꯨꯂꯥꯝ ꯑꯃ ꯇꯧꯔꯦ ꯍꯥꯏꯕꯥ
ꯎꯝ ꯀꯩꯅꯣ ꯆ꯭ꯔꯦꯛ ꯆ꯭ꯔꯦꯛ ꯇꯧꯏꯗꯣ ꯀꯩꯅꯣ ꯆ꯭ꯔꯦꯛ ꯆ꯭ꯔꯦꯛ ꯇꯩꯔꯤꯗꯣ ꯂꯥꯡꯍꯜꯂꯛꯀꯅꯣ
ꯎꯝ
ꯇꯥꯗ꯭ꯔꯦ ꯍꯥꯏꯕ
ꯇꯥꯏ ꯇꯥꯏ ꯅꯪ ꯆꯥꯛꯆꯥꯕꯨ ꯀꯌꯥꯝ ꯆꯥꯅꯦꯒꯦ ꯍꯥꯏꯕ
ꯑꯁ ꯑꯩꯔꯣ ꯍꯥꯏꯁꯦ ꯑꯁ ꯑꯩ ꯆꯥꯕꯗꯤ ꯐꯖꯅ ꯆꯥꯔꯕꯅꯤꯍꯦ ꯍꯥꯏꯗꯤ ꯆꯥꯔꯕꯅꯦꯕ ꯐꯖꯅ ꯅꯍꯥꯟꯈꯣꯏꯒ ꯃꯥꯟꯅꯗꯕꯅꯦ ꯑꯩ ꯐꯖꯅ ꯆꯥꯔꯦꯕ ꯆꯥꯛ ꯀꯩꯕꯥ
ꯅꯍꯥꯟ ꯖꯩꯒ꯭ꯌꯥ ꯇꯧꯕꯗꯗꯤ ꯀꯩꯁꯨ ꯆꯥꯗꯦ ꯍꯥꯏꯕ
ꯩꯌꯩꯒ꯭ꯌꯥ ꯇꯧꯕꯗꯨꯔꯥ ꯑꯗꯨꯅ ꯑꯃꯨꯛ ꯆꯥꯅꯤꯡꯗꯕ ꯊꯣꯛꯈꯤꯕꯒꯤꯅꯦꯍꯦ ꯑꯗꯨꯝꯗꯤ ꯆꯥ ꯑꯗꯣ ꯆꯥꯕ ꯍꯥꯏꯁꯦ ꯑꯩ ꯆꯥꯛꯇꯣ ꯀꯩꯀꯥꯗꯤ ꯀꯩꯁꯨ ꯌꯥꯝꯕꯗꯤ ꯆꯥꯗꯦ ꯁꯨꯝ ꯅꯣꯏꯕꯩ ꯋꯥꯅꯤ ꯁꯨꯝꯅꯦ ꯆꯥꯛꯆꯥ ꯇꯣꯛꯑꯒ ꯁꯨꯝ ꯐꯄꯨꯡꯗ ꯂꯩꯁꯤꯟꯕꯩꯅꯦ ꯅꯣꯏꯁꯦ ꯆꯥꯛ ꯀꯩꯀꯥꯗꯤ ꯀꯩꯁꯨ ꯌꯥꯝ ꯆꯥꯗꯦꯕ
ꯑꯩꯈꯣꯏ ꯆꯥꯕꯗꯤ ꯐꯖꯅ ꯆꯥꯁꯤꯟꯕꯅꯦ
ꯑꯩꯈꯣꯏ ꯄ꯭ꯔꯤꯇꯤ ꯎꯝ ꯃꯣꯏꯗꯣ ꯃꯣꯏꯗꯤꯅꯦ ꯀꯩꯅꯣ ꯇꯧꯋꯦꯕ ꯍꯥꯏꯗꯤ ꯌꯥꯝ ꯌꯥꯝ ꯆꯥꯔꯒ ꯑꯩꯈꯣꯏ ꯕꯦꯝꯃꯍꯣꯏꯗꯣ ꯑꯩꯈꯣꯏ ꯕꯦꯝꯃ ꯍꯣꯏꯗꯤ ꯑꯥ ꯑꯩꯈꯣꯏ ꯕꯦꯝꯃ ꯗꯤꯅꯦ ꯌꯥꯝ ꯌꯥꯝꯅ ꯆꯥꯏꯌꯦꯕꯀꯣ ꯑꯗꯨꯒꯅꯦ ꯀꯩꯅꯣ ꯇꯧꯕ ꯀꯪ ꯍꯥꯏꯗꯤ ꯑꯗꯨꯝ ꯀꯪꯉ ꯂꯩꯕ ꯌꯥꯝ ꯆꯥꯔꯁꯨ
ꯑꯗꯨ ꯐꯩ ꯍꯥꯏꯕ ꯑꯩꯈꯣꯏꯅ ꯑꯗꯨ ꯄꯥꯝꯃꯤꯕꯅꯤꯅꯦ
ꯑꯩꯈꯣꯏ ꯈꯤꯇꯪ ꯆꯥꯔꯒ ꯀꯤꯟ ꯅꯣꯏꯕꯤ ꯑꯗꯣ ꯆꯥꯛ ꯀꯩꯀꯩ ꯆꯥꯕꯅꯦ ꯊꯨꯅ ꯆꯥꯕꯁꯦ ꯅꯣꯏꯒꯜꯂꯦ ꯍꯥꯏꯕꯅꯦꯕ ꯑꯁꯦꯡꯕꯒꯤꯅꯦ ꯍꯥꯏꯗꯤ ꯆꯥꯛ ꯊꯨꯅ ꯆꯥꯕꯁꯦ ꯅꯣꯏ ꯍꯥꯏꯕꯅꯦꯕ ꯑꯗꯨꯗꯒꯤ ꯑꯩꯈꯣꯏ ꯍꯥꯏꯗꯤ ꯎꯝ ꯎꯝ
ꯃꯤꯅ ꯍꯥꯏꯅꯕ ꯉꯥꯛꯁꯨ ꯅꯠꯇꯕꯀꯣ ꯍꯥꯏꯗꯤꯅꯦ ꯑꯩꯅ ꯒꯨꯒꯜꯗꯒ ꯊꯤꯕ ꯈꯣꯠꯄꯒ ꯇꯧꯕꯁꯦ ꯁꯥꯔ ꯑꯗꯨꯒꯤ ꯃꯔꯝꯗ ꯗꯥꯏꯔꯦꯛ ꯊꯤꯔꯨꯗ꯭ꯔꯁꯨꯀꯣ ꯑꯗꯨꯝꯅꯦꯍꯥꯏ ꯊꯣꯛꯏꯕꯗ ꯃꯣꯏꯅ ꯑꯥ ꯍꯥꯏꯗꯤ ꯑꯗꯨꯃꯥꯏꯅꯒ ꯊꯤꯕꯗꯅꯦ ꯑꯗꯨꯝ ꯊꯣꯛꯂꯛꯑꯦꯕ ꯍꯥꯏꯗꯤ ꯆꯥꯛ
ꯎꯝ
ꯌꯥꯝ ꯊꯨꯅ ꯐꯥꯁ ꯑꯣꯏꯅ ꯆꯥꯕ ꯌꯥꯗꯦ ꯈꯣꯠꯇꯦ ꯆꯥꯛꯇꯣ ꯐꯥꯁ ꯑꯣꯏꯅ ꯆꯥꯔꯗꯤ ꯀꯩꯅꯣ ꯇꯧꯋꯦ ꯈꯣꯠꯂꯦꯅ
ꯎꯝ ꯅꯣꯏ ꯃꯥꯗꯤ
ꯑꯩꯈꯣꯏ ꯃꯥ ꯍꯤꯡꯖꯥꯡ ꯊꯣꯡꯉꯝꯒꯤꯅꯤ
ꯅ ꯈ ꯍꯦꯟꯖꯥꯡ ꯅꯣꯏ ꯇꯣꯡꯉꯥꯟꯅ ꯁꯨ ꯑꯃꯨꯛꯁꯨ ꯊꯣꯡꯉꯔꯣꯏ ꯍꯥꯏꯗꯥꯏꯅꯦ
ꯎꯝ ꯍꯥ
ꯎꯝ ꯇꯣꯉꯥꯟꯅ ꯑꯃꯨꯛ ꯊꯣꯡꯉꯤꯔꯕ
ꯅꯠꯇꯦ ꯑꯩꯈꯣꯏꯃꯥꯅ ꯊꯣꯡꯕ ꯍꯦꯟꯖꯥꯡꯗꯣ
ꯌꯦꯟꯗꯣ
ꯑꯥ
ꯎꯝ
ꯑꯩꯒꯤ ꯑꯩꯅ ꯊꯥꯒꯠꯄꯗꯣ ꯐꯖꯗ꯭ꯔꯣ
ꯂꯩ ꯀꯥꯏ ꯆꯠꯄꯤꯅꯣ
ꯂꯨꯍꯣꯡꯕ ꯆꯠꯂꯨꯕꯒꯤꯅꯦ ꯏꯃꯥꯟꯅꯕꯤꯒꯤ
ꯅꯪ ꯅꯍꯥꯟ ꯆꯠꯄꯗꯨꯔꯣ
ꯑꯥ ꯅꯍꯥꯟ ꯆꯠꯄꯗꯣ ꯌꯥꯝ ꯆꯝ ꯆꯝꯅ ꯂꯥꯛꯅꯤꯡꯉꯤꯗꯣ ꯌꯥꯝ ꯆꯝ ꯆꯝꯅ ꯂꯥꯛꯅꯩꯗ
ꯎꯝ
ꯑꯗꯨꯒꯤ ꯂꯨꯍꯣꯡ ꯆꯠꯂꯨꯕꯒꯤꯅꯤ ꯑꯩꯅꯅꯦ ꯀꯅꯣ ꯃꯌꯦꯛ ꯁꯦꯡꯍꯜꯂꯤꯅꯦ ꯍꯥꯏꯗꯤ ꯐꯣꯇꯣꯗꯣ ꯕ꯭ꯂꯔ ꯆꯠꯂꯦꯕ ꯐꯣꯇꯣ ꯕꯂꯔ ꯆꯠꯂꯦꯕꯀꯣ ꯑꯗꯨꯅꯅꯦ ꯃꯌꯦꯛ ꯁꯦꯡꯍꯜꯂ ꯁꯦꯝꯕꯗ ꯀꯨꯏꯕ ꯃꯌꯦꯛ ꯁꯦꯡꯍꯟꯅꯕ ꯁꯦꯝꯕꯗ
ꯀꯥꯏꯗ ꯀꯥꯏꯗ ꯁꯦꯡꯍꯜꯂꯤꯅꯣ
ꯍꯥꯥ
ꯀꯥꯏꯗ ꯁꯦꯡꯍꯜꯂꯤꯅꯣꯕ ꯋꯦꯟꯗꯣ
ꯐꯣꯟꯗꯅꯤ ꯀꯩꯅꯣ ꯑꯗꯨꯝ ꯐꯣꯟꯗ ꯑꯗꯨꯝ ꯌꯥꯎꯕꯅꯦ
ꯎꯝ ꯑꯦꯞꯁ ꯇꯣ
ꯑꯦꯞꯇ ꯅꯠꯇꯦ ꯐꯣꯟꯗꯅꯦ ꯍꯥꯏꯕ ꯑꯗꯨꯝ
ꯎꯝ
ꯐꯣꯟ ꯒꯦꯂꯔꯤꯒꯤꯗ ꯑꯗꯨꯝ ꯏꯗꯤꯠ ꯇꯧꯕꯝꯗ ꯑꯗꯨꯝ ꯌꯥꯎ
ꯑꯣ ꯌꯥꯎꯕ
ꯎꯝ
ꯎꯝꯍꯨꯝ
ꯀꯩ ꯀꯩ ꯇꯧꯕꯗꯣ ꯑꯗꯨꯝ ꯌꯥꯎꯕꯅꯦꯕ ꯑꯗꯨꯗ ꯁꯤ ꯁꯦꯃꯦ ꯑꯗꯨꯝ ꯌꯥꯕꯅꯦ ꯁꯦꯝꯕ
ꯎꯝ
ꯑꯁ ꯈ꯭ꯋꯥꯡ ꯅꯥꯏꯍꯦ ꯑꯃ ꯑꯉꯥꯡ ꯇꯨꯏꯁꯟ ꯇꯧꯕꯩ ꯀꯨꯏꯅ ꯐꯝꯕꯖꯦ ꯈ꯭ꯋꯥꯡ ꯌꯥꯝ ꯅꯥꯏꯌꯦꯕ
ꯅꯥꯕꯅꯤ ꯗꯨꯕꯨꯗꯤ
ꯆꯥꯛ ꯆꯥꯔꯕꯣ ꯅꯪꯗꯤ
ꯆꯥꯛ ꯆꯥꯗ꯭ꯔꯤꯌꯦ
ꯀꯩ ꯏꯟꯖꯥꯡ ꯊꯣꯡꯒꯦ
ꯀꯥꯡꯁꯣꯏ ꯊꯣꯡꯉꯦ ꯑꯩ ꯇꯥꯗꯤ ꯇꯥꯔꯝꯅꯤ ꯈꯪꯗꯦ ꯌꯦꯡꯉꯅꯤ
ꯑꯩ ꯊꯥꯎ ꯆꯥꯅꯤꯡꯗꯕꯅꯦꯕꯀꯣ ꯑꯁ ꯊꯥ ꯍꯥꯏꯗꯤ ꯑꯁ ꯑꯩ ꯈꯤꯇꯪ ꯍꯦꯜꯂꯒꯦ ꯀꯥ ꯇꯧꯔꯗꯤ ꯁꯨꯃꯥꯏꯅ ꯑꯗꯨꯝ ꯊꯣꯡꯖꯤꯜꯂꯛꯀꯅꯦꯕ ꯑꯗꯨꯝ
ꯎꯝ
ꯑꯗꯨꯝ ꯊꯣꯡꯖꯜꯂꯛꯇꯣꯏꯅꯤ ꯕꯤꯠ ꯌꯥꯝ ꯂꯩꯇꯦ ꯍꯥꯏꯕ ꯑꯌꯨꯛꯇ ꯑꯁ ꯆꯝꯄ꯭ꯔꯥ ꯊꯛꯄꯖꯦ ꯐꯩ ꯍꯥꯏꯕꯅꯦ ꯑꯩ ꯑꯌꯨꯛꯇ ꯏꯔꯨꯖꯕ ꯊꯦꯡꯕꯒꯤ ꯍꯦꯛꯇ ꯀꯥꯎꯋꯦꯕ ꯊꯛꯄ
ꯑꯍꯟꯕꯅꯦ ꯉꯔꯥꯡ
ꯃꯉꯥꯕꯤꯅ ꯍꯥꯏꯔꯝꯃꯤꯔꯥ
ꯎꯝ
ꯎꯝ
ꯑꯕꯨꯡꯉꯣꯗꯣ ꯀ꯭ꯂꯥꯁ ꯆꯠꯂꯤꯕ
ꯂꯣꯏꯔꯦꯗꯥ
ꯑꯕꯨꯡꯉꯣ ꯑꯩꯒꯤ ꯁꯥꯏꯗꯣ ꯄꯥꯎ ꯐꯥꯎꯅꯕ꯭ꯔꯥ
ꯂꯩ ꯇꯝꯅꯤꯍꯦ
ꯃꯣꯏ ꯁꯥꯏꯗꯣ ꯄꯥꯎ ꯐꯥꯎꯅꯕ꯭ꯔꯕ
ꯃꯥꯟꯅꯦ
ꯍꯨꯝ
ꯂꯩꯇꯕꯅꯦꯕꯥ
ꯃꯥꯏ ꯅꯃꯥꯟꯅꯕꯤ ꯑꯃ ꯂꯩꯗꯥꯏꯅꯦ
ꯍꯥꯥ
ꯃꯥꯢ ꯃꯥꯟꯅꯕꯤ ꯑꯃ ꯍꯥꯏꯕ꯭ꯔꯥ ꯀꯩꯅꯨꯝ ꯍꯥꯏꯕꯅꯦ
ꯑꯥꯎ ꯑꯗꯨ ꯀꯨꯏꯔꯕꯅꯤꯗ
ꯄꯥꯎ ꯐꯥꯎꯅꯗꯕ
ꯎꯝ ꯍꯥ ꯌꯥꯝ ꯇꯜꯂꯦ
ꯀꯩꯒꯤ ꯇꯟꯕꯤꯔꯤꯕ ꯅꯪꯅꯦ
ꯎꯝ
ꯇꯧꯌꯦ ꯅꯪ ꯄꯥꯏꯔꯛꯇꯦ
ꯑꯥꯈꯨꯏ ꯃꯩ ꯃꯨꯠꯂꯤ ꯑꯩꯈꯣꯏ ꯃꯩ ꯃꯨꯠꯂꯦ ꯍꯥꯏꯗꯤꯅꯦ ꯑꯩꯈꯣꯏꯗꯣ ꯄꯨꯡ ꯃꯥꯄꯟ ꯃꯤꯅꯤꯠ ꯇ꯭ꯔꯥꯉꯥ ꯁꯨꯃꯥꯏꯅ ꯆꯠꯄ ꯃꯩꯑꯗꯨꯝ ꯃꯨꯠꯈ꯭ꯔꯅꯤ ꯅꯣꯏꯖꯨ ꯉꯥꯛ ꯂꯩꯕ ꯑꯗꯨꯝ ꯃꯨꯠꯈꯤꯗꯔꯣꯝ ꯀꯣꯜ ꯉꯥꯛꯇꯪ ꯇꯧꯔꯛꯀꯦ ꯇꯧꯕꯗꯅꯦ ꯈꯪꯕ꯭ꯔꯥ ꯃꯉꯥꯜ
ꯅꯣꯏꯒꯤꯔꯥ ꯃꯤꯒꯤꯔꯥ ꯋꯥꯏꯐꯥꯏꯁꯦ
ꯋꯥꯏ ꯐꯥꯏꯁꯦ ꯑꯈꯣꯏꯒꯤꯅꯤ
ꯑꯥ ꯑꯩꯈꯣꯏ ꯀꯥ ꯍꯣꯏꯒ ꯑꯣ
ꯑꯈꯣꯏꯒ
ꯅꯣꯏ ꯀꯥ ꯃꯅꯤꯡꯒꯤꯗꯣ
ꯑꯣ
ꯎꯝ ꯂꯨꯄꯥ ꯀꯌꯥ ꯍꯥꯞꯀꯦ ꯊꯥ ꯑꯝꯗ
ꯆꯧꯉꯥ
ꯑꯗꯨꯗꯤ ꯑꯗꯨꯗꯤ ꯑꯗꯨ ꯅꯣꯏ ꯃꯨꯡꯒꯤ ꯄꯩꯁꯥ ꯑꯝꯇ ꯍꯥꯞꯇ꯭ꯔꯦ ꯐꯣꯟ ꯄꯩꯁꯥꯗꯤ
ꯀꯩꯕꯥ
ꯄꯣꯟ ꯃꯩꯁꯥ ꯑꯝꯇ ꯍꯥꯞꯇ꯭ꯔꯣꯕ ꯅꯣꯏ ꯏꯃꯨꯡꯒꯤ
ꯍꯥꯞꯄꯦ
ꯑꯗꯣ ꯆꯠꯊꯣꯛꯇꯕꯅꯤꯅ ꯍꯥꯞꯅꯤꯡꯗꯦ ꯍꯥꯏꯕ ꯌꯥꯝꯅ
ꯍꯣꯏ ꯆꯠꯊꯣꯛꯅꯗꯕꯗꯣ
ꯎꯝ ꯆꯠꯊꯣꯛꯅꯗꯕꯅꯤꯅ ꯍꯥꯞꯅꯤꯡꯗꯦꯕ ꯑꯗꯨꯝ ꯍꯣꯏ ꯆꯠꯊꯣꯛꯅꯕꯗꯣ ꯄꯥꯛ ꯌꯥꯎꯅꯗꯕꯅꯤꯅ ꯍꯥꯞꯅꯤꯡꯗꯦ ꯗꯨꯝ ꯍꯥꯏꯗꯤ ꯅꯣꯏꯗꯖꯨꯗꯨꯝ ꯑꯣ ꯅꯦꯠꯇ ꯇꯧꯔꯒ ꯑꯗꯨꯝ ꯀꯣꯜ ꯇꯧꯔꯛ ꯌꯥꯏꯗꯅ
ꯎꯝ
ꯑꯗꯨꯅ ꯍꯥꯞꯅꯤꯡꯗꯦꯕ ꯑꯁꯦꯡꯕꯩꯁꯨ ꯄꯦꯜꯂꯄꯣꯠꯅꯤꯗ ꯑꯁ ꯑꯩꯈꯣꯏ ꯃꯅꯤꯡꯗ ꯍꯨꯏ ꯑꯆꯧꯕ ꯑꯃ ꯂꯩꯔꯤꯌꯦ ꯍꯨꯏ ꯈꯨꯠꯆꯥꯎ ꯑꯃ ꯏꯁ ꯆꯥꯎꯒꯔꯖꯥꯅꯤꯍꯦ
ꯈꯣꯡꯉꯤꯔꯕ
ꯀꯩꯕꯥ
ꯈꯣꯡꯉꯤꯔꯥ ꯍꯥꯏꯕ
ꯊꯣꯡꯉꯤꯔꯥꯕ
ꯈꯣꯡꯉꯤꯔꯥ ꯍꯥꯏꯕꯥ
ꯑꯧ ꯑꯧ ꯑꯧ ꯑꯧ ꯈꯣꯡꯉꯤꯕ ꯑꯁ ꯖꯤꯡꯒ꯭ꯔꯥ ꯃꯊꯛꯇꯒꯅꯦ ꯅꯍꯥꯟ ꯅꯣꯡꯃ ꯅꯨꯡꯗꯥꯡꯗ ꯂꯥꯛꯑꯒꯅꯦ ꯆꯣꯡꯊꯔꯛꯄ ꯆꯤꯡꯒ꯭ꯔꯒꯁꯦ ꯐꯥꯎꯗꯗꯣꯏ ꯃꯥꯟꯖꯥꯠꯅꯤꯍꯦ
ꯎꯝ ꯀꯥꯏꯗ
ꯑꯩꯈꯣꯏ ꯖꯤꯡꯒ ꯑꯩꯈꯣꯏ ꯖꯤꯡꯒ ꯃꯊꯛꯁꯤꯗ ꯀꯗꯥꯏꯗꯒꯤ ꯀꯥꯈꯠꯂꯤꯅꯣ ꯈꯪꯗꯦ ꯍꯥꯏꯕ ꯅꯨꯡꯟꯗꯥꯟꯗꯣ ꯈꯪꯡꯄ꯭ꯔꯛ ꯈꯪꯉꯤꯅꯦꯕ ꯑꯃ ꯈꯪꯕꯒꯤ ꯈꯪꯕꯒꯤ ꯃꯍꯤꯟ ꯗꯪ ꯗꯪ ꯗꯪ ꯗꯪ ꯗꯪ ꯆꯣꯡꯕꯗꯣ ꯈꯪꯕ꯭ꯔ
ꯎꯝ
ꯑꯗꯨꯃꯥꯏ ꯇꯧꯋꯤꯅꯦ ꯍꯥꯏꯕ
ꯃꯣꯏꯗ ꯄꯥꯏꯁꯤꯜꯂꯛꯄ ꯑꯣꯏꯕꯒꯤ
ꯍꯥꯏꯗꯤ ꯃꯣꯏꯗꯣ ꯀꯔꯣꯝ ꯅꯥꯀꯟ ꯃꯃꯥꯡꯗꯩ ꯀꯥꯏꯔ ꯀꯥꯏꯗꯩ ꯀꯥꯏꯅꯣ ꯈꯪꯗꯦꯕ
ꯎꯝ
ꯑꯥ ꯁꯥꯎꯅꯤꯡꯗꯅ ꯑꯩꯅ ꯍꯥꯏꯕꯅꯦ ꯎꯝ ꯑꯥ ꯑꯍꯤꯡ ꯇꯨꯝꯐꯝ ꯈꯪꯗꯦꯀꯣ ꯆꯦ ꯑꯍꯤꯡ ꯇꯨꯝꯐꯝ ꯈꯪꯗꯦ ꯈꯣꯠꯇꯦꯀꯣ ꯑꯁꯨꯃꯥꯏꯅ ꯇꯧꯕꯗꯣ ꯈꯣꯠꯄꯗꯣ ꯑꯥ ꯅꯨꯡꯗꯥꯡꯗꯗꯤ ꯐꯥꯖꯜꯂ ꯊꯝꯃꯨ ꯈꯣꯠꯂꯣꯅ ꯑꯩꯅ ꯍꯥꯏꯕꯅꯦ ꯍꯥꯏꯗꯤ ꯈꯪꯉꯦ ꯍꯥꯏꯕ ꯌꯥꯝꯅ
ꯍꯣꯏ
ꯑꯗꯨꯏ ꯍꯨꯏ ꯏꯃꯨꯡꯗ ꯄꯨꯁꯟꯃꯁꯨ ꯎꯝ ꯂꯥꯏ ꯀꯩꯀꯩ ꯂꯩꯕꯅꯤꯅ ꯐꯠꯇꯦꯗꯅ
ꯎꯝ ꯐꯇꯦ ꯐꯇꯦ ꯈꯪꯗꯕꯩꯔ
ꯒ꯭ꯌꯟ ꯃꯦꯟ ꯇꯗꯒꯧ ꯑꯗꯨꯝ ꯁꯔꯛꯇꯣꯏꯅꯦ ꯁꯥꯎꯅꯤꯡꯉꯛꯑꯦ ꯍꯥꯏꯕ ꯑꯗꯨꯅ
ꯎꯝ
ꯍꯪꯗꯦ
ꯏꯆꯝꯆ ꯉꯁꯥꯏ ꯀꯩꯅꯣ ꯂꯛꯑꯦ ꯎꯝ ꯑꯥ ꯑꯅꯣꯗꯣ ꯆꯖꯣꯗꯣ
ꯎꯝ
ꯇꯨꯏꯁꯟ ꯆꯠꯇꯦꯅ ꯑꯩꯈꯣꯏ ꯉꯍꯥꯡ ꯂꯥꯛꯑꯦꯅ
ꯃꯄꯥꯅ ꯐꯣꯟ ꯇꯧꯔꯛꯑꯦ ꯑꯗꯨꯒꯅꯦ ꯊꯨꯅ ꯂꯥꯛꯎ ꯀꯣ ꯀꯥꯏꯅꯒ ꯇꯧꯔꯛꯄꯅꯦ ꯍꯥꯏꯕ ꯍꯩꯌꯝ ꯁꯤꯡꯉꯦ ꯍꯥꯏꯕ ꯑꯗꯣ ꯑꯩ ꯎꯔꯗꯤꯅꯦ ꯈꯪꯕ꯭ꯔ
ꯎꯝ
ꯅꯨꯄꯥ ꯃꯆꯥꯗꯨꯁꯨ ꯉꯥꯏꯔꯦ ꯅꯨꯄꯤ ꯃꯆꯥꯗꯨꯁꯨ ꯉꯥꯏꯔꯦ ꯑꯗꯨꯝ ꯀꯤꯕꯒꯤꯀꯣ
ꯎꯝ
ꯑꯩꯅ ꯑꯩꯒꯤ ꯈꯨꯐꯨ ꯂꯥꯛꯐꯨꯗꯣ ꯑꯩꯒꯤ ꯃꯁꯤꯡꯆꯗꯣ ꯈꯪꯉꯕꯅꯤꯅ ꯁꯤꯗ ꯁꯤꯗ ꯂꯥꯛꯑꯕꯅꯤꯅ ꯑꯩꯒꯤ ꯃꯁꯤꯡꯆꯗꯣ ꯈꯪꯉꯕ
ꯑꯩ ꯃꯆꯤꯟꯗꯣ ꯈꯪꯉꯕꯅꯤꯅ ꯑꯩꯅ ꯈꯤꯇꯪ ꯌꯦꯡꯉ ꯑꯗꯨ ꯇꯨꯃꯤꯟꯅ ꯑꯗꯨꯝ ꯂꯩꯔꯣꯏꯅꯦ
ꯉꯥꯅꯤ ꯈꯔ ꯈ꯭ꯔꯒ ꯇꯧꯗ ꯌꯥꯗꯝꯅꯤ
ꯃꯥꯅꯦ ꯀꯏꯍꯟꯗ꯭ꯔꯗꯤ ꯀꯗꯥꯏꯗꯩꯩꯅꯣ ꯑꯁ ꯀꯗꯥꯏꯒꯤ
ꯃꯣꯏ ꯂꯥꯎꯅꯕꯅ ꯍꯦꯟꯅ ꯋꯥꯖꯒꯦ
ꯄꯥꯗꯦ ꯑꯗꯩꯩ